ꯎꯝ ꯇꯥꯔꯦ ꯇꯥꯔꯦ
ꯈꯪꯗꯦ ꯃꯣꯏꯒꯤ ꯁꯤꯒꯤ ꯀꯩꯅꯣꯁꯦ ꯌꯥꯝꯅ ꯃꯣꯏꯗꯤ ꯇ꯭ꯔꯥꯏꯜꯕꯨꯗꯤ ꯑꯣꯏꯔꯝꯕꯗꯤ ꯌꯥꯏ ꯑꯗꯨ ꯅꯨꯡꯗꯤ ꯅꯨꯡꯉꯥꯏꯇꯦ ꯌꯥꯝꯅ
ꯎꯝ ꯑꯃꯨꯛ ꯑꯃꯨꯛ ꯒ꯭ꯂꯤꯠꯁꯀꯨꯝꯕꯖꯦ ꯌꯥꯝ ꯂꯩꯕ ꯃꯥꯜꯂꯦ
ꯎꯝ ꯃꯣꯏ ꯇꯧꯕꯨꯗꯤ ꯗꯤꯕ꯭ꯂꯞꯄꯤꯡꯗ ꯂꯩꯔꯤꯕ ꯄꯣꯠꯅꯤꯅꯀꯣ
ꯍꯣꯏ
ꯑꯗꯨ ꯃꯥꯅꯦ ꯑꯗꯨꯅꯤ ꯉꯁꯥꯏꯅ ꯅꯦꯃꯥꯔꯔ ꯑꯦ ꯌꯦꯡꯗꯣꯏꯅꯦ
ꯍꯣꯏ ꯏꯪꯂꯥꯜ
ꯚꯥꯢ ꯏꯪꯂꯟꯁꯦꯀꯣ ꯃꯤ ꯏꯁꯀ꯭ꯋꯥꯗꯤ ꯐꯖꯩꯑꯦꯕ ꯃꯤ ꯁꯨꯕꯅꯦꯕ ꯑꯗꯨꯒ ꯁꯥꯅꯔꯛꯄꯗ ꯃꯣꯏꯖꯦ ꯑꯩꯈꯣꯏ ꯌꯥꯝ ꯆꯟꯕ ꯉꯝꯗꯕꯒꯤꯩ ꯃꯑꯣꯡ ꯇꯧꯋꯦꯕ ꯍꯧꯖꯤꯛ
ꯍꯣꯏ ꯅꯍꯥꯟꯁꯨ ꯃꯣꯏ ꯀꯩꯅꯣ ꯀꯣꯡꯒꯣꯒꯤ ꯋꯤꯠꯁꯇꯨꯅꯔ ꯋꯤꯠꯁ ꯅꯠꯇꯦ ꯑꯃ ꯃꯥꯏꯕꯔ ꯀꯩꯅꯣ ꯖꯥꯗꯨ ꯇꯧꯁꯤꯟꯂꯛꯌꯦ ꯍꯥꯢ
ꯑꯗꯨ ꯐꯕꯝꯗꯣ ꯇꯧꯔꯦ ꯃꯣꯏ ꯃꯁꯥꯅꯁꯨ ꯈꯤꯇꯪ ꯋꯥꯠꯂꯤꯗꯅ ꯆꯟꯕꯒꯤ ꯆꯪꯁꯨ
ꯍꯣꯏ
ꯍꯣꯏ ꯃꯤꯗꯤ ꯂꯩꯅꯦ ꯋꯤꯡꯒꯔ ꯑꯅꯤꯃꯛ ꯐꯖꯩꯅꯦ ꯗꯨꯗꯤ ꯆꯪꯕ ꯌꯥꯏ ꯍꯦꯔꯤꯇꯦꯟꯁꯨꯨ ꯒꯣꯜ ꯉꯥꯏꯔ ꯂꯩꯕ ꯀꯥꯡꯕꯨꯅꯦ
ꯃꯂꯦꯉꯝꯖꯨ ꯌꯥꯎꯔꯤ ꯃꯣꯏꯗꯤ
ꯃꯥꯂꯦꯝꯉꯥꯝꯖꯨ ꯑꯦꯇꯤꯆꯤꯡꯗ ꯂꯩꯕꯅꯦ
ꯎꯝ
ꯌꯥꯕꯅꯦꯕ ꯐꯣꯜ ꯂꯧꯕ ꯌꯥꯢ ꯑꯩꯅ ꯄꯥꯝ ꯑꯩꯅ ꯄꯥꯝꯇꯦꯅꯦꯄꯨꯔꯁꯦ ꯖꯦꯅꯤꯁ ꯁꯦꯁꯟ ꯁꯥꯟꯅꯕꯁꯦ
ꯍꯣꯏ
ꯑꯗꯨꯒ ꯐ꯭ꯔꯥꯟꯁꯀꯤ ꯗꯦꯝꯕꯦꯂꯦꯅꯒ ꯁꯥꯟꯅꯔꯛꯄꯁꯤꯗꯤ ꯅꯨꯡꯇꯤ ꯆꯪꯉꯒ ꯆꯥꯟꯁ ꯀ꯭ꯔꯤꯌꯦꯠ ꯇꯧꯔꯛꯄꯁꯦ ꯁꯤꯅꯦ ꯑꯩꯅ ꯄꯥꯝꯃꯤꯁꯦ
ꯄꯣꯁ ꯇꯥꯕꯅꯦ
ꯎꯝ
ꯍꯣꯏ ꯈꯪꯗꯦ ꯕꯥꯞꯄꯦꯕꯨꯗꯤ ꯒꯣꯜ ꯆꯟꯕ ꯈꯠꯇꯅꯦ ꯃꯣꯏꯅ ꯂꯩꯔꯤꯖꯦ ꯍꯂꯥꯟꯖꯨ ꯑꯗꯨꯃꯥꯏꯅ ꯕꯣꯜ ꯁꯦꯝꯕꯗꯤ ꯍꯩꯇꯕꯅꯦ ꯀꯩꯥꯁꯨ
ꯃꯥꯅꯦ ꯕꯣꯜ ꯁꯦꯝꯃꯛꯄꯁꯤꯅꯦ ꯄꯥꯝꯃꯤꯖꯦ ꯀꯩꯅꯣ ꯗ ꯍꯥꯏꯔꯒꯅ ꯄꯣꯔꯇꯨꯒꯜꯒꯤ ꯔꯐꯦꯂꯤꯑꯣꯒꯨꯝꯕꯁꯦ ꯑꯗꯒꯤ ꯀꯣꯂꯝꯕꯤꯌꯥꯒꯤ ꯂꯤꯁꯗꯤꯌꯥꯁꯨ ꯂꯩꯗꯅ ꯃꯣꯏꯖꯦ ꯃꯣꯏꯒꯤ ꯕꯣꯜ ꯀ꯭ꯔꯤꯌꯦꯁꯟꯖꯤꯗꯤ ꯌꯥꯝ ꯄꯥꯝꯃꯦ
ꯍꯣꯏ ꯕ꯭ꯔꯨꯅꯣ ꯐꯔꯅꯟꯗꯦꯁꯁꯨ ꯑꯗꯨꯝ ꯁꯦꯝꯗꯤ ꯁꯦꯝꯕꯅꯦ ꯀꯩꯅꯣꯒꯤꯗ ꯄꯣꯔꯇꯨꯒꯜꯒꯤ ꯑꯗꯨ ꯈꯪꯗꯦ ꯍꯟꯗꯛꯇꯤ ꯃꯥ ꯈꯣꯟꯊꯤ ꯌꯥꯝ ꯆꯥꯒ꯭ꯔꯦ ꯃꯌꯥꯝꯒꯤ
ꯍꯨꯡ ꯍꯨꯡ ꯑꯗꯨꯕꯨꯗꯤ ꯃꯌꯥꯝꯒꯤ ꯀ꯭ꯔꯤꯇꯤꯁꯤꯖꯝ ꯃꯥ ꯌꯥꯝꯇꯥ ꯑꯗꯨꯝ ꯃꯣꯏ ꯃꯅꯨꯡꯗ ꯑꯗꯨꯝ ꯂꯩꯖꯔꯝꯅꯤꯗ ꯀꯩꯅꯣꯝ ꯂꯝꯕꯤ ꯑꯃꯀꯣ ꯌꯥꯔꯦꯁꯦ ꯇꯣꯛꯁꯤ ꯇꯣꯛꯁꯤ ꯃꯌꯥꯝꯒꯤ ꯇꯥ ꯂꯩꯔꯗꯤ ꯃꯣꯏ ꯁꯥꯟꯅꯕꯝ ꯈꯪꯉꯔꯣꯏꯕ
ꯎꯗꯕꯩꯅꯤꯗ ꯍꯥꯏꯗꯤ ꯇꯥꯟꯖꯥꯗꯨꯗ ꯁꯄ꯭ꯂꯤꯠ ꯑꯣꯐ ꯁꯦꯀꯦꯟꯁꯇꯨꯗ ꯍꯥꯏꯗꯤ ꯔꯣꯅꯥꯥꯜꯗꯣ ꯊꯤ ꯂꯩꯔꯗꯤ ꯃꯣꯏ ꯑꯎ ꯑꯎꯕꯗꯨꯅꯦ ꯄꯤꯁꯟꯂꯤꯗꯣ ꯑꯗꯨꯝ
ꯃꯥꯅꯦ ꯀꯥꯏꯗꯩ ꯑꯗꯨꯗ ꯔꯣꯅꯥꯜꯗꯣ ꯑꯗꯨꯅꯤ ꯌꯦꯡ ꯂꯩꯇꯥꯥꯔꯗꯤ ꯄꯣꯠꯇꯨ
ꯍꯣꯏ
ꯃꯥꯅꯦꯕ ꯑꯦ ꯃꯣꯏꯅ ꯉꯝ ꯇꯥꯔꯗꯤ ꯇꯤꯗꯨꯗ ꯍꯥꯡꯕꯨ ꯍꯥꯡ ꯇꯥꯔꯗꯤ ꯑꯗꯨ ꯆꯪꯉꯛꯑꯣ ꯑꯗꯨꯒ ꯆꯤꯗꯕꯨ ꯆꯪꯉꯛꯑꯗꯤ ꯌꯥꯔꯦ ꯄꯣꯠꯇꯨ ꯀ꯭ꯔꯣꯁꯤꯡ ꯑꯣꯏꯒꯦꯔꯥ ꯑꯃ ꯑꯣꯏꯒꯦꯔꯥ ꯑꯃ ꯇꯧꯕꯗꯨ ꯂꯣꯏ ꯐꯪꯉꯤꯗꯥ ꯑꯗꯨ ꯄ꯭ꯂꯁ ꯀꯣꯅꯔꯁꯨ ꯑꯗꯨꯝ ꯐꯪ ꯆꯥꯛ ꯍꯥꯟ ꯆꯥꯒꯦ
ꯗꯤ ꯃꯌꯥꯕꯨ ꯌꯧꯔꯗꯤ ꯑꯗꯨꯝ ꯊꯥꯖꯤꯟꯒꯤꯕ ꯖꯄꯥꯟꯒꯤꯗꯨꯃꯥꯏꯅ
ꯑꯣ
ꯖꯄꯥꯟꯁꯨ ꯗꯥꯎ ꯈꯔ ꯋꯥꯠꯄꯩꯅꯦ
ꯍꯣꯏ
ꯃꯤ ꯈꯔ ꯄꯤꯛꯑꯦ
ꯑ ꯌꯥꯝꯅ ꯐꯖꯕꯅꯦ ꯄ꯭ꯂꯁ ꯃꯣꯏ ꯑꯗꯨꯏ ꯅꯨꯃꯤꯠꯇꯣ ꯃꯣꯏ ꯏꯁꯇꯥꯔ ꯄ꯭ꯂꯦꯌꯔ ꯑꯅꯤꯗꯨꯁꯨ ꯌꯥꯎꯈꯤꯗ꯭ꯔꯦꯕ ꯏꯟꯖꯨꯔꯤ ꯂꯩꯗꯅ
ꯌꯥꯎꯗꯕꯅꯦ ꯎꯝ
ꯑꯅꯤꯗꯨꯁꯨ ꯑꯃꯨꯛ ꯂꯧꯁꯤꯜ ꯑꯃ ꯇꯥꯔꯒꯗꯤ ꯄꯔꯁꯨꯀꯣ ꯃꯒꯨꯟ ꯂꯩꯅ ꯄꯣꯕ ꯍꯥꯏꯗꯣ ꯑꯣꯏꯒꯗꯝꯅꯤ
ꯎꯝ ꯐꯗꯤ ꯐꯖꯩꯗ ꯑꯗꯨꯝ ꯃꯣꯏ ꯍꯧꯖꯤꯛ ꯁꯨꯃꯥꯏ ꯑꯗꯨꯝ ꯇꯧꯔꯗꯤ ꯃꯊꯪꯗꯗꯤ ꯐꯅꯌꯥꯝ ꯀꯥꯅꯤ ꯃꯣꯏ
ꯀꯥꯅꯤ ꯀꯥꯅꯤ ꯊꯤꯅꯤꯡꯖ‌ꯦꯀꯣ
ꯎꯝ
ꯃꯌꯥꯝꯅ ꯖꯄꯥꯟ ꯃꯆꯥ ꯑꯃꯨꯕꯝ ꯌꯥꯎꯔꯦꯅ ꯀꯩꯒꯤꯅꯣ
ꯍꯥꯍꯥ ꯂꯩꯔꯦꯍꯅ
ꯃꯥ ꯃꯄꯥꯔ ꯃꯃꯥꯔ ꯑꯃ ꯖꯄꯥꯟ ꯑꯣꯏꯕꯅꯤ
ꯃꯄꯥ ꯑꯣꯏꯔꯝꯒꯅꯤ ꯃꯃꯥꯗꯨ ꯀꯥꯏꯗꯩꯅꯣꯝ ꯑꯣꯏꯒꯤꯕꯅꯤ ꯀꯥꯎꯒꯔꯦ
ꯑꯥ
ꯎꯝ ꯑꯈꯣꯏ ꯏꯟꯗꯤꯌꯥꯖꯤꯅ ꯀꯥꯎ ꯉꯝꯗ ꯂꯩꯔꯦ ꯀꯥꯎꯗꯕꯖꯨ ꯐꯩꯗ ꯀꯥꯎꯔꯨꯔꯒ ꯑꯗꯨꯒꯤ ꯃꯤꯅ ꯊꯤꯟ ꯊꯣꯏꯖꯤꯟꯒꯤꯕꯗꯨꯗꯤ ꯀꯩꯁꯨ ꯌꯦꯡ ꯅꯨꯡꯉꯥꯏꯔꯣꯏꯕ
ꯁꯁꯣ ꯄꯨꯄꯁꯣ
ꯁꯨꯝ ꯈꯔ ꯐꯖꯅ ꯗꯤꯕꯂꯞ ꯇꯧꯔ ꯌꯥꯎꯋꯦꯅ ꯐꯩ ꯌꯥꯎꯋꯦꯅ ꯌꯥꯎꯔꯗꯤ
ꯌꯥꯝ ꯋꯥꯠꯂꯦꯗ ꯑꯩꯈꯣꯏꯁꯤꯒꯤ ꯏꯟꯗꯤꯌꯥꯗꯗꯤꯀꯣ ꯏꯁꯇꯦꯗꯤꯌꯝ ꯑꯃꯈꯛ ꯁꯥꯕ ꯍꯥꯏꯗꯤ ꯐꯨꯠꯕꯣꯜꯁꯤ ꯌꯥꯝ ꯃꯔꯄꯨ ꯑꯣꯏꯕꯒꯤ ꯏꯁꯇꯦꯗꯤꯌꯝ ꯑꯃ ꯂꯩꯇꯦ
ꯍꯣꯏ
ꯃꯣꯏ ꯑꯇꯣꯞꯄ ꯀꯩꯅꯣꯒꯤ ꯑꯦꯊꯦꯠꯀꯤ ꯑꯣꯏꯕ ꯁꯦꯗꯦꯝ ꯑꯗꯨꯝꯕꯗꯨ ꯁꯥꯟꯅꯕ ꯉꯥꯛꯇꯅꯦꯕ ꯁꯤ ꯄꯣ ꯃꯥꯐ ꯇ ꯌꯥꯝ ꯂꯩ
ꯇꯅ ꯀꯤꯀꯦꯠꯀꯤ ꯂꯣꯏꯔꯦ ꯑꯗꯨ ꯃꯄꯥꯟ ꯊꯣꯛꯂꯀꯥꯟꯗ ꯃꯌꯥꯡꯈꯩꯁꯤ ꯀ꯭ꯔꯤꯛꯀꯦꯠꯇꯅꯤ ꯇꯧ ꯂꯩꯔꯤꯁꯦ
ꯍꯣ
ꯅꯣꯔꯠ ꯏꯁ ꯈꯔ ꯅꯣꯔꯠ ꯏꯁꯀꯦꯔꯂꯥ ꯑꯁꯣꯝꯒ ꯐꯨꯠꯕꯣꯜ ꯁꯥꯟꯅꯝꯣꯏꯁꯦ ꯑꯇꯩꯗꯤ ꯀꯌꯥ ꯁꯥꯟꯅꯔꯝꯃꯣꯏ
ꯎꯝꯥꯎꯐꯇ ꯍꯃ ꯇꯅꯤ ꯐꯔ ꯃꯟꯅꯗꯤ ꯀꯔꯅꯗ
ꯍꯣꯏ ꯕꯦꯔꯥꯅꯤ
ꯍꯣꯏ ꯏꯟꯗꯤꯌꯥꯒꯤꯁꯨ ꯒ꯭ꯔꯥꯁꯔꯨꯠꯁꯦꯀꯣ ꯍꯣꯏ ꯃꯤꯅꯔꯚꯥ ꯅꯨꯡꯋꯥ ꯂꯩꯗꯤ ꯂꯩꯗꯅ ꯑꯗꯨꯕꯨ
ꯍꯣꯏ
ꯑꯅꯝꯕꯅ ꯊꯣꯛꯏꯁꯦ ꯁꯥꯎꯠꯀ ꯀꯩꯅꯣꯒꯅꯤꯗꯅ ꯇꯧꯔꯤꯁꯀꯅꯤꯗꯅ ꯄ꯭ꯂꯦꯌꯔꯁꯤꯡꯁꯦ ꯃꯤꯅꯔꯚꯥꯗꯅ ꯃꯦꯂꯦꯟꯗ ꯑꯃꯨꯛ ꯂꯩꯁꯤꯜꯂꯦ ꯑꯥꯏ ꯁꯔꯨꯛꯄꯨꯗꯤ ꯉꯁꯥꯏꯒꯤ ꯒ꯭ꯔꯥꯁꯔꯨꯠꯇꯣ ꯁꯥꯎꯠꯇꯁꯨ ꯑꯃ ꯊꯝꯃꯣ ꯑꯗꯨꯒ ꯅꯣꯔꯠ ꯏꯁꯀꯤ ꯑꯣꯏꯅꯁꯨ ꯑꯃ ꯊꯝꯕꯤꯌꯣ ꯑꯗꯨ ꯀꯣꯆꯁꯨ ꯍꯥꯏ ꯍꯧꯖꯤꯛꯀꯥꯟ ꯄ꯭ꯂꯦꯌꯔ ꯔꯤꯁꯇꯥꯔ ꯑꯣꯏꯔꯕ ꯑꯂꯤꯡ ꯑꯂꯤꯡꯕ ꯌꯥꯝ ꯂꯩꯗꯅ ꯃꯣꯏꯒꯤ ꯊ꯭ꯔꯨꯗ ꯀꯣꯔꯁ ꯃꯌꯥꯝꯁꯨ ꯂꯥꯛꯀꯅꯤ ꯑꯦꯀꯥꯗꯃꯤꯁꯨ ꯆꯥꯎꯈꯠꯍꯟꯕ ꯃꯇꯝꯗ ꯁꯨ ꯃꯌꯥꯝ ꯂꯥꯛꯀꯅꯤꯗ ꯅꯪ ꯈꯤꯇꯪ ꯈꯟꯊꯕꯤꯕ ꯌꯥꯕꯅꯦ
ꯀꯔꯞꯁꯟ ꯃꯌꯥꯝꯉꯩꯁꯤꯅ ꯐꯟꯗꯤꯡꯁꯨ ꯂꯩꯇꯦ
ꯎꯝ ꯈꯔ ꯋꯥꯠꯈꯤꯅꯤ ꯃꯅꯤꯄꯨꯔꯗ ꯐꯥꯎꯕ ꯀꯔꯞꯁꯟ ꯇꯧꯔꯤ ꯃꯌꯥꯝ ꯐꯖꯅ ꯁꯥꯟꯅꯔꯤ ꯍꯥꯏ ꯂꯝꯁꯤꯐꯥꯎꯕ ꯑꯗꯨꯝ ꯇꯧꯔꯤꯅꯦꯕ ꯀꯔꯞꯁꯟꯁꯦ
ꯑꯗꯨꯝ ꯇꯧꯋꯤ ꯑꯗꯨꯒ ꯔꯦꯖꯤꯁꯇꯔꯦꯁꯟ ꯇꯧꯕ
ꯎꯝ
ꯑꯩꯈꯣꯏ ꯗꯤꯔꯥꯖ ꯍꯣꯏꯁꯨ ꯑꯗꯨꯃꯥꯏꯅ
ꯑꯥ
ꯑꯣ ꯀꯩ ꯒꯋꯥꯗꯔ ꯃꯥꯅ ꯁꯥꯟꯅꯕꯁꯦ
ꯒꯋꯥ ꯒꯋꯥ ꯑ ꯑ ꯒꯋꯥꯗ ꯑꯣꯏꯔꯝꯗꯧ ꯃꯥꯜꯂ‌ꯦ ꯃꯥ ꯁꯥꯟꯅꯕꯁ‌ꯦ
ꯎꯝ
ꯃꯇꯝꯗꯨꯗ ꯀꯩꯅꯣ ꯃꯤꯅ ꯑꯦꯇꯦꯛ ꯆꯪꯃꯟꯕꯒꯤ ꯐꯥꯈꯤꯕꯒꯤ ꯈꯔ ꯐꯥꯎꯔ‌ꯦꯗ ꯅꯠꯇ꯭ꯔꯗꯤ
ꯍꯣꯏ ꯅꯠꯇꯗꯤ ꯀꯥꯏꯗꯩ ꯃꯤꯅ ꯍꯩꯃꯟꯕꯒꯤ
ꯎꯝ
ꯎꯝ
ꯑꯟꯗꯔ ꯁꯦꯚꯦꯟꯇꯤꯟꯅꯤ ꯍꯥꯏꯔꯒ ꯆꯍꯤꯗꯤ ꯑꯦ ꯐꯥꯗꯤ ꯐꯥ ꯐꯗꯤ ꯐꯖꯝ ꯑꯗꯨꯒ ꯍꯥꯏꯔꯨꯔꯗꯤ
ꯎꯝ ꯑꯟꯗꯔ ꯁꯚꯦꯟꯇꯤꯟ ꯑꯣꯏꯖꯔꯁꯨ ꯆꯍꯤꯗꯤ ꯑꯥ ꯌꯧꯔꯛꯄꯣꯠꯅꯤꯗ
ꯊꯤꯔ ꯃꯆꯥ ꯂꯩꯕ ꯌꯥꯎꯏ
ꯍꯣꯏ
ꯑꯗꯨ ꯐꯥꯎ ꯑꯗꯨ ꯐꯥꯎ ꯗ‌ꯦ
ꯎꯝ
ꯒꯣꯜ ꯑꯃꯈꯛ ꯆꯟꯖꯒꯤꯗꯥꯏꯅꯦ ꯖꯦꯛꯁꯟ ꯅꯔ ꯀꯩꯅ‌ꯣ
ꯑꯥ ꯖꯦꯛꯁꯟꯅꯔ ꯀꯩꯅꯣ ꯑꯃ ꯆꯟꯈꯤꯝꯅꯦ ꯍꯤꯌꯥꯡꯂꯝ ꯑꯁꯣꯝꯗꯩ ꯑꯣꯏꯒꯨꯝ ꯇꯧꯕꯅ‌ꯦ
ꯎꯝ ꯖꯦꯛꯁꯟ ꯍꯤꯌꯥꯡꯂꯝ ꯍꯤꯌꯥꯡꯂꯝꯂꯥ ꯊꯧꯕꯥꯜꯂ
ꯈꯪꯗꯦ ꯍꯤꯌꯥꯡꯂꯝ ꯃꯥꯟꯒꯤꯒꯨꯝ ꯇꯧꯋꯤ ꯀꯥꯎꯈ꯭ꯔꯦ
ꯎꯝ
ꯍꯣꯔꯦꯟꯗꯤ ꯀꯩꯗ ꯊꯥꯒꯦ ꯏꯪꯂꯟꯗ
ꯏꯪꯂꯟꯗꯕꯨꯗꯤ ꯍꯣꯏ ꯊꯥꯕꯅꯦ ꯑꯩꯗꯣ ꯗꯥꯏꯔꯦꯛ ꯋꯤꯟꯗ ꯊꯥꯗꯦ ꯃꯥꯏꯗꯣ ꯁꯦꯝꯃꯒ ꯎꯝ ꯒꯣꯜꯗꯣ ꯃꯉꯥ ꯆꯜꯂꯣꯏ ꯍꯥꯏꯅ ꯂꯩꯔꯦ ꯑꯗꯒꯤ ꯁꯣꯠ ꯑꯣꯟ ꯇꯥꯔꯒꯦꯠꯇ ꯏꯪꯂ‌ꯦꯟꯅ ꯌꯥꯝ ꯂꯩꯔꯦ ꯀꯣꯅꯔꯗꯁꯨ ꯏꯪꯂꯦꯟꯗ ꯀꯩ ꯀꯩꯅꯣ ꯌꯥꯝ ꯂꯩꯔ‌ꯦ
ꯑꯥ
ꯌꯦꯂꯣ ꯀꯥꯔꯠ ꯑꯃ ꯌꯦꯂꯣ ꯀꯥꯔꯠ ꯆꯥꯅꯤꯅ ꯑꯗꯨꯃꯥꯏ ꯇꯧꯔ ꯁꯦꯝ ꯗꯥꯥꯏꯔꯦꯛ ꯊꯣꯏꯕꯗ‌ꯣ ꯅꯥꯏꯟꯇꯤ ꯃꯤꯅꯤꯠꯅꯤꯅ ꯗ꯭ꯔꯣ ꯆꯠꯈ꯭ꯔꯗꯤ ꯄꯥꯈꯠꯂꯦꯕ
ꯍꯣꯏ ꯗ꯭ꯔꯣ ꯇꯥꯗꯧ ꯌꯥꯝ ꯃꯥꯜꯂꯦ ꯑꯩꯗꯤ ꯀꯣꯡꯒꯣꯜꯗꯨ ꯗꯤꯐꯦꯟꯁ ꯌꯥꯝ ꯂꯤꯡꯕꯅꯦꯕ
ꯅꯦꯒ꯭ꯔꯣ
ꯃꯣꯏꯗꯤ ꯐꯥꯏꯚ ꯐꯥꯏꯚ ꯃꯦꯟ ꯗꯤꯐꯦꯟꯁ ꯊꯝꯗꯥꯏꯅꯦ ꯀꯩꯅꯣꯈꯣꯏꯗꯣ
ꯑꯪ ꯊꯝꯒꯤꯅꯦ ꯅꯍꯥꯟ ꯄꯣꯔꯇꯨꯒꯜ ꯁꯥꯟꯅꯕꯗꯣ ꯗ꯭ꯔꯣ ꯇꯥꯁꯤꯟꯈꯤꯕ ꯋꯥꯅꯤ ꯑꯗꯨꯁꯨ
ꯄꯣꯔꯇꯨꯒꯜꯁꯤ ꯐꯖꯕꯝ ꯏꯔꯩ ꯂꯩꯇꯦ ꯍꯟꯗꯛꯁꯦ ꯉꯥꯡꯕꯝ
ꯑꯗꯨꯅꯦ ꯉꯁꯥꯏ ꯑꯩꯅ ꯍꯥꯏꯗꯣ ꯔꯣꯅꯥꯜꯗꯣꯖꯦ ꯀꯣ ꯅꯠꯇꯔꯒꯅ ꯑꯍꯥꯥꯟꯕ ꯊꯥꯗꯣꯛꯑꯃꯁꯨ ꯀꯣꯟꯅ ꯁꯞ ꯇꯧꯊꯣꯛꯈꯤꯕ ꯑꯃꯥꯏꯅ ꯁꯥꯟꯅꯍꯟ ꯗꯧꯕ ꯁꯥꯟꯅꯍꯟ ꯗꯧꯕ ꯃꯥꯁꯨ ꯍꯥꯏꯗꯤ ꯃꯌꯥꯝꯒꯤ ꯄ꯭ꯔꯦꯁꯔꯗꯨꯅ ꯄꯣꯁꯠꯇ ꯊꯝꯃꯛ ꯇꯥꯔꯁꯨ ꯄꯣꯁꯞꯀꯤ ꯀꯥꯟꯅꯕ ꯑꯃꯅ
ꯍꯣꯏ
ꯁꯦ ꯆꯪꯈ꯭ꯔꯗꯤ ꯊꯣꯏꯗꯕ ꯌꯥꯗꯦ ꯍꯥꯏꯕꯒꯤ ꯋꯥꯈꯟꯗ ꯃꯦꯟꯇꯦꯂꯤꯇꯤꯗꯣ ꯂꯩꯔꯤꯉꯩꯗ ꯆꯪꯉꯨꯕꯀꯣ ꯑꯦ ꯊꯥꯔꯇꯤ ꯑꯦꯠꯂꯤꯁ ꯊꯥꯔꯇꯤ ꯃꯤꯅꯤꯠꯇꯨ ꯁꯥꯟꯅꯕ ꯑꯗꯨꯏꯗꯨꯗ ꯑꯗꯨꯒꯤ ꯋꯥꯈꯜꯗꯨꯗ ꯑꯗꯨꯝꯕꯒꯤ ꯀꯥꯟꯅꯕ ꯑꯃꯁꯁꯨ ꯂꯩꯕ ꯃꯦꯟꯇꯥꯂꯤꯇꯤ ꯌꯥꯝ ꯗꯔꯀꯥꯔ ꯇꯥꯕꯅꯤꯅ ꯕꯣꯜꯗꯤ
ꯍꯣꯏ
ꯐꯩ
ꯃꯣꯏ ꯀꯤꯗꯤ ꯀꯤꯔꯝꯅꯤꯌꯦ ꯃꯃꯥꯡꯁꯨ ꯁꯞ ꯊꯝꯃꯨꯔꯒ ꯄꯣꯛꯈꯤꯕꯗꯨ ꯀꯣꯠꯁꯨ ꯌꯥꯝ ꯀꯟꯇ꯭ꯔꯣꯕꯔꯁꯤ ꯂꯩꯒꯤꯅ
ꯍꯣꯏ
ꯑꯗꯨꯒꯤ ꯀꯤꯗꯤ ꯀꯤꯔꯝꯅꯤ ꯃꯣꯏꯁꯨ ꯔꯣꯅꯥꯜꯗꯣ ꯗꯥꯏꯔꯦꯛ
ꯎꯝ ꯋꯥ ꯃꯥꯗꯨ ꯑꯗꯨꯅꯦ ꯆꯟ ꯁꯨꯆꯟ ꯆꯟꯗ꯭ꯔꯦ ꯍꯥꯏꯔ ꯑꯗꯨꯝ ꯑꯗꯨꯝ ꯄꯨꯊꯣꯛꯄ ꯌꯥꯕ ꯆꯟꯗꯤ ꯆꯟꯂꯤꯕꯅꯤꯅꯀꯣ ꯆꯥꯟꯁꯁꯨ ꯎꯝ ꯐꯖꯅ ꯐꯪꯉꯗꯤ ꯃꯥꯅ ꯆꯠꯅꯤ ꯆꯟꯕꯅꯦꯕ
ꯎꯝ ꯑꯃꯨꯛ ꯑꯃꯨꯛ ꯁꯣꯛꯑꯦ ꯍꯥꯏꯕꯩ ꯋꯥꯅꯤ
ꯍꯣꯏ ꯎꯝ ꯑꯗꯨ ꯁꯚꯦꯟꯇꯤ ꯃꯤꯅꯤꯠ ꯁ꯭ꯋꯥꯏꯗ ꯅꯠꯇ꯭ꯔꯒꯅ ꯁꯤꯛꯁꯇꯤ ꯐꯥꯏꯚ ꯁ꯭ꯋꯥꯏꯗ ꯊꯥꯗꯣꯔꯛꯄꯀꯣ ꯃꯥꯁꯨ ꯌꯥꯝ ꯏꯅꯔꯖꯤ ꯂꯩꯅ ꯇꯨꯝ ꯆꯪꯉꯛꯄ
ꯎꯝ
ꯑꯗꯨꯃꯥꯏꯅ ꯇꯧꯕꯤꯔꯥꯗꯤ ꯄꯣꯠꯇꯨ ꯃꯣꯏ ꯑꯗꯨꯝ ꯑꯃ ꯃꯣꯏ ꯁꯥꯏꯀꯔ ꯑꯃꯗꯨ ꯃꯃꯤꯡ ꯀꯥꯎꯒ꯭ꯔꯦ ꯑꯗꯨꯁꯨ ꯐꯖꯕꯅꯦꯕ ꯂꯩꯕꯗꯣ ꯃꯥꯅ ꯀꯥꯎꯁꯟ
ꯎꯝ ꯀꯩ ꯃꯣꯏ ꯂꯤꯌꯑꯣ ꯍꯥꯏꯕ ꯑꯃ ꯂꯩꯗꯥꯏꯅꯦ ꯑꯗꯨꯁꯨ ꯏꯐ ꯐꯖꯗꯦ ꯃꯃꯥꯡꯗꯤ ꯌꯥꯝ ꯐꯖꯕꯅꯦ ꯍꯟꯗꯛꯇꯤ ꯈꯔ ꯋꯥꯠꯂꯦ ꯃꯥꯁꯨ
ꯎꯝ ꯗꯤ ꯆꯪꯉꯛꯄ ꯋꯥꯠꯂꯦ ꯃꯖꯨ
ꯎꯝ ꯔꯐꯥꯏꯂꯤꯌꯣ ꯆꯥꯎꯗꯤ ꯆꯥꯎꯕꯥꯅꯤꯍꯦ ꯑꯗꯨꯏ ꯃꯤꯗꯣ
ꯆꯥꯎꯋꯦ ꯑꯁ ꯃꯣꯏ ꯃꯁꯛꯇꯨ ꯂꯣꯏ ꯃꯨꯏ ꯀꯃꯥꯏꯅ ꯇꯧꯔꯤꯅꯣ ꯉꯍꯥꯟ ꯕꯣꯜ ꯁꯟꯅꯩ ꯁꯤꯡꯁꯦ ꯑꯃꯨꯕꯥ ꯉꯥꯛꯇꯥ
ꯍꯣꯏ ꯅꯦꯒꯔꯣ ꯉꯥꯛ ꯉꯥꯏꯔꯕ ꯕꯣꯜ ꯁꯥꯟꯅꯩꯁꯦ ꯑꯔꯖꯦꯟꯇꯤꯅꯥꯗ ꯈꯛꯇꯅꯤ ꯅꯦꯒꯔꯣ ꯎꯗꯕꯥ
ꯎꯗꯦ ꯎꯗꯦ ꯃꯣꯢ ꯈꯛꯇꯥ ꯎꯗꯦ
ꯑꯇꯩꯈꯩꯁꯤꯗꯤ ꯖꯄꯥꯟ ꯐꯥꯎ ꯅꯦꯒꯔꯣ ꯌꯥꯎꯏ
ꯕꯦꯔꯥꯅꯦ
ꯖꯄꯥꯟ ꯕꯥꯎ ꯅꯦꯒꯔꯣ ꯌꯥꯎꯈꯠꯂꯛꯑꯕꯅꯤ
ꯈꯣꯢ ꯏꯟꯗꯤꯌꯥ ꯊꯣꯔꯛꯀꯥꯟ ꯌꯥꯎꯗ꯭ꯔꯦ
ꯎꯝ ꯏꯟꯗꯤꯌꯥꯟꯒꯤ ꯏꯟꯗꯤꯌꯥꯒꯤ ꯁꯨꯄꯔ ꯂꯤꯛ ꯀꯥꯎꯏꯕꯥꯢꯁꯨ ꯅꯦꯒ꯭ꯔꯣ ꯐꯅꯌꯥꯝ ꯌꯥꯎꯕꯅꯦ ꯑꯁꯤꯁꯨ
ꯈꯨꯌꯥꯝ ꯑꯃꯥ ꯌꯥꯝꯕꯅꯦ ꯑꯩꯈꯣꯏꯁꯤ ꯃꯅꯤꯄꯨꯔ ꯅꯦꯔꯣꯀꯥꯗ ꯐꯥꯎꯗꯕ ꯗꯥꯃꯥ ꯂꯩꯕꯥꯅꯦ
ꯍꯣꯏ ꯀꯥꯏ ꯀꯥꯏꯗꯒꯤ ꯂꯥꯛꯏꯅꯣ ꯈꯪꯗꯦ
ꯃꯣꯢꯁꯤ ꯕꯣꯗꯤꯅꯅꯤꯗ ꯃꯣꯏ ꯌꯥꯝ ꯀꯥ ꯍꯦꯟꯅ ꯍꯩꯔꯨꯕꯩꯁꯨ ꯅꯠꯇꯦꯕ ꯕꯣꯗꯤ ꯏꯁꯇ꯭ꯔꯛꯆꯔ ꯆꯥꯎꯔꯒꯥ ꯃꯣꯏ ꯐꯤꯖꯤꯛꯇꯥꯅꯦꯕ
ꯎꯝ
ꯑꯁꯤꯒꯤ ꯕꯣꯗꯤꯁꯤꯗ ꯐꯤꯖꯤꯀꯦꯜꯗꯖꯨ ꯐꯖꯥ ꯇꯥꯔꯒꯗꯤ ꯎꯝ
ꯍꯣꯏ ꯍꯣꯏ ꯍꯣꯔꯦꯟꯁꯨ ꯐꯣꯟꯕꯨꯗꯤ ꯃꯌꯥꯝ ꯌꯥꯎꯔꯛꯀꯅꯤ ꯀꯩꯅꯣꯒꯤ ꯏꯪꯂꯟꯒ ꯀꯣꯡꯒꯣꯒꯗꯨ
ꯎꯝ ꯐꯣꯜꯗꯤ ꯌꯥꯝꯃꯀꯥꯅꯤ ꯐꯣꯜꯁꯦ ꯑꯅꯝꯕ ꯀꯨꯟ ꯃꯊꯛꯇꯤ ꯑꯗꯨꯝ ꯑꯣꯏꯒꯟꯕꯅꯦ
ꯎꯝ ꯀꯩꯅꯣ ꯇꯧꯗꯧꯗꯤ ꯃꯥꯜꯂꯦ ꯄꯣꯔꯇꯨꯒꯜꯒ ꯀ꯭ꯔꯣꯁꯤꯌꯥꯒꯁꯤ ꯐꯥꯒꯤ ꯐꯥꯒꯤꯗꯩ ꯀ꯭ꯔꯣꯁꯤꯌꯥ ꯀꯥꯒꯤꯗꯧ ꯌꯥꯝ ꯃꯥꯜꯂꯦ
ꯑꯗꯨꯅꯦ ꯀ꯭ꯔꯣꯁꯤꯌꯥꯔꯁꯤ ꯀꯩꯅꯣ ꯂꯤꯡꯕꯅꯦꯕ ꯑꯥ ꯑꯇꯦꯛꯇꯤ ꯂꯤꯡꯕꯅꯦꯕ
ꯍꯣꯏ ꯄꯨꯂꯤ
ꯄꯣꯔꯇꯨꯒꯜꯒꯤ ꯗꯤꯐꯦꯟꯁ ꯀꯩꯁꯨ ꯌꯥꯝꯅ ꯄꯣꯔꯇꯨꯒꯜ ꯗꯤꯐꯦꯟꯁꯁꯦ ꯃꯤꯠ ꯗ ꯌꯥꯝ ꯗꯤꯐꯦꯟꯁ ꯑꯣꯏꯒꯗꯕ ꯃꯤ ꯌꯥꯎꯇꯦꯕ
ꯍꯣꯏ ꯃꯣꯏ ꯀꯦꯟꯁꯦꯜꯂꯣ ꯑꯃꯨꯛ ꯊꯥꯗꯣꯔꯛꯑꯗꯤ ꯇꯣꯑꯦ ꯀꯦꯟꯁꯦꯜꯂꯣꯁꯨ ꯀꯥꯒꯤ ꯃꯦꯟꯗꯦꯁꯨ ꯀꯥꯒꯤ ꯃꯌꯦꯛ ꯑꯃꯈꯛꯇꯪ ꯉꯥꯏꯍꯧꯔꯅꯤ
ꯕ꯭ꯔꯥꯍꯤꯝ ꯅꯠꯇꯦ ꯀꯔꯤ ꯕ꯭ꯔꯥꯍꯤꯝ ꯗꯤꯌꯥꯁ ꯍꯥꯏꯕꯔꯥ ꯀꯔꯝꯕꯅꯣ ꯃꯣꯏ ꯁꯤꯇꯤꯗ ꯁꯥꯟꯅꯕ
ꯑꯃ ꯂꯩꯕꯅꯦ ꯃꯃꯤꯡ ꯀꯥꯎꯒ꯭ꯔꯦ ꯀꯦꯟꯁꯤꯜꯂꯣ ꯁꯥꯟꯅꯕ ꯆꯞ ꯃꯥꯟꯅ ꯁꯥꯟꯅꯕ ꯑꯃ
ꯔꯣꯕꯤꯟꯗꯤꯌꯥꯁ ꯍꯥꯏꯕꯔꯥ ꯀꯩꯅꯣ ꯁꯤ ꯕꯤ ꯑꯃ ꯂꯩꯕꯅꯦ
ꯑꯣ ꯀꯥꯎꯒꯥꯔꯦ ꯃꯃꯤꯡ ꯃꯣꯏ ꯃꯤꯠ ꯐꯤꯜꯗꯔꯗꯤ ꯌꯥꯝ ꯐꯖꯩꯗ